ꯑꯣ
ꯍꯜꯂꯣ ꯃꯥꯏꯕꯣꯏ
ꯉꯥꯏꯔꯤꯕ꯭ꯔꯣ
ꯉꯥꯏꯔꯤꯅꯦ ꯀꯩꯗꯧꯔꯤꯅꯣ ꯅꯪꯕꯣ
ꯍꯧꯖꯤꯛꯇꯤ ꯌꯨꯝꯗ ꯄꯣꯊꯥꯕ ꯍꯥꯏꯕ ꯇꯥꯔꯦ ꯊꯥꯒꯅꯦ ꯁꯣꯝꯗꯦ
ꯏꯑꯣꯏꯕꯕꯥ ꯑ
ꯊꯥꯔꯒ ꯂꯩ ꯍꯥꯏꯕ
ꯀꯩꯗꯧꯋꯦꯕ
ꯌꯨꯝꯗ ꯔꯦꯁ ꯇꯧꯔꯒ ꯂꯩ ꯍꯥꯏꯕ ꯍꯣꯏ
ꯕꯣꯜ ꯁꯅꯕ ꯅ ꯆꯠꯂꯣꯏꯗꯣ
ꯍꯣꯔꯦꯟ ꯉꯥꯏꯍꯥꯛ ꯉꯥꯡꯒ ꯆꯠꯀꯅꯤ ꯍꯧꯖꯤꯛꯇ ꯑꯗꯨꯝ ꯉꯟꯕ
ꯑꯩꯈꯣꯏ ꯁꯤꯗꯗꯤ ꯑꯁ ꯕꯣꯜꯒ ꯁꯥꯟꯅ ꯐꯪꯗꯕ ꯀꯨꯏꯔꯦ
ꯔꯥꯡ ꯂꯩꯅ ꯅꯣꯏꯒꯤꯁꯨ
ꯅꯨꯉꯥꯏꯇꯦ
ꯑꯩꯈꯣꯏꯗꯁꯨ ꯑꯁ ꯄꯪ ꯁꯅꯥ ꯁꯕꯅꯤꯗ ꯃꯤ ꯌꯥꯝꯝꯕꯥꯟꯗꯗ ꯃꯤꯗꯤ ꯈꯨꯟꯒꯤ ꯃꯤꯗꯤ ꯌꯥꯝꯕ
ꯑ
ꯑꯗꯨ ꯅꯥꯕ ꯃꯇꯝꯗꯤ ꯌꯥꯝ ꯄꯛꯇꯕꯁꯨ ꯌꯥꯝ ꯁꯥꯏꯌꯦꯕ
ꯇꯨꯝꯅ ꯆꯥꯛ ꯆꯪꯅꯕꯒꯤ
ꯎꯝ ꯑꯗꯨꯒꯤ ꯈꯔ ꯁꯥꯟꯅꯕꯅꯦ ꯍꯟꯗꯛꯇꯤ
ꯑꯁ ꯍꯣꯔꯦꯟꯒꯤꯃꯦꯁ ꯀꯅꯥꯗ ꯄꯩꯁꯥ ꯊꯥꯗꯣꯏꯅꯣ ꯈꯪꯗ꯭ꯔꯦꯅꯦ
ꯑꯩ ꯍꯥꯏꯕꯤꯒꯦ ꯑꯩ ꯍꯥꯏꯕꯤꯒꯦ ꯄ꯭ꯔꯣꯇꯨꯒꯣꯜ ꯇꯧꯔ ꯄꯨꯖ ꯉꯝꯅꯤ
ꯊꯥꯖꯗꯦꯅꯦ ꯊꯥꯖꯕ ꯈꯔ ꯋꯥꯂꯦꯅꯦ ꯑꯗꯨꯗꯣ ꯊꯥꯖꯕ ꯈꯔ ꯋꯥꯠꯄꯩꯅꯤꯅꯦ
ꯋꯥꯠꯂꯤꯗꯣ ꯅꯪ ꯍꯣꯔꯦꯟ ꯄꯩꯁꯥ ꯃꯥꯡꯉꯅꯤꯀꯣ ꯑꯃꯗ ꯇꯧꯔꯗꯤ ꯕꯔꯀꯥ ꯕꯔꯀꯥꯒꯤ ꯄ꯭ꯂꯦꯌꯥꯔ ꯈꯛꯇꯅꯦ ꯅꯣꯏ ꯂꯩꯔꯤꯗꯣ ꯃꯗꯨ
ꯏꯁ
ꯑꯣꯏꯔꯣꯏꯗꯕꯗ ꯄꯩꯁꯥ ꯃꯥꯡꯍꯟꯅꯨ ꯅꯣꯡ ꯆꯨꯗ꯭ꯔꯣ ꯅꯣꯏꯗ
ꯆꯨꯑꯦ ꯈꯔꯗꯤ ꯆꯨꯔꯝꯃꯦ
ꯑꯣ ꯑꯩꯈꯣꯏꯁꯨ ꯉꯁꯥꯏ ꯈꯔ ꯆꯨꯔꯝꯃꯦ ꯑ ꯑꯗꯨ
ꯅꯣꯏ ꯑꯥꯗꯤ ꯀꯟꯅ ꯆꯨꯕ꯭ꯔꯣ
ꯇꯨꯗꯦꯗ ꯈꯔꯗꯤ ꯃꯝꯃꯦ ꯍꯧꯖꯤꯛ
ꯑꯣ ꯉꯁꯥꯏ ꯅꯨꯡꯁꯥ ꯀꯟꯅ ꯑꯃꯨꯛ ꯊꯣꯛꯑ ꯅꯨꯡꯁꯥ ꯀꯟꯅ ꯊꯣꯛꯑꯒ ꯑꯃꯨꯛ ꯅꯣꯡꯁꯨꯃꯨꯛ ꯇꯥ ꯆꯨꯁꯜꯂꯦ ꯑꯁ ꯑꯕꯦꯔꯥꯅꯦ
ꯎꯝ ꯅꯥꯅꯤ ꯍꯟꯗꯛꯇꯤ ꯎꯝ
ꯑꯁ ꯑꯩ ꯌꯥꯝ ꯁꯥꯏꯅꯦ ꯅꯣꯏ ꯑꯥꯗ ꯑꯥꯗꯗꯤ ꯑꯗꯨꯝ ꯁꯥꯕ ꯏꯪꯕ꯭ꯔꯥ
ꯁꯥꯏꯗ ꯉꯁꯥꯏꯒꯤꯗꯤ ꯍꯧꯖꯤꯛꯇꯤ ꯈꯔ ꯐꯔꯦ
ꯑ ꯏꯝꯐꯥꯜꯗꯗꯤ ꯂꯩꯕ ꯌꯥꯗ꯭ꯔꯦꯍꯦ ꯏꯁ
ꯍꯧꯖꯤꯛꯇꯤ ꯃꯝꯕꯅꯤꯅ ꯈꯔ ꯔꯣꯃꯦꯟꯇꯤꯛ ꯑꯣꯏꯔꯛꯑꯦ
ꯎꯝ
ꯀꯩꯗꯧꯔꯤꯅꯣ ꯍꯧꯖꯤꯛꯇꯤ
ꯍꯧꯖꯤꯛꯇꯤ ꯑꯗꯨꯝ ꯐꯝꯃꯒ ꯍꯤꯞꯄꯒ ꯂꯩꯕꯅꯤꯗ ꯉꯥꯏꯍꯥꯡ ꯂꯩꯔꯗꯤ ꯑꯃꯨꯛ ꯋꯥꯛꯀꯤꯡ ꯆꯠꯂꯁꯦ ꯍꯥꯏꯅ
ꯌꯨꯝꯗ ꯑꯩꯣꯏꯗꯤ ꯆꯤꯡ ꯅꯥꯛꯄꯅꯤꯅ ꯑꯗꯨꯝ ꯆꯠꯄ ꯌꯥꯏꯅ
ꯎꯝ ꯀꯣꯂꯦꯖꯀꯤ ꯀꯩꯅꯣꯗꯣ ꯅꯛꯄꯅꯤꯅꯀꯣ
ꯎꯝ
ꯑꯁ ꯕꯣꯜ ꯁꯥꯅꯕꯁꯨ ꯑꯁ ꯍꯟꯗꯛꯇꯤ ꯃꯤ ꯌꯥꯝꯃꯦꯍꯦ ꯋꯥꯔꯜ ꯀꯞꯁꯨ ꯇꯧꯔꯤꯕꯅꯤꯅꯀꯣ ꯑꯁ ꯃꯤꯗꯤ ꯍꯥꯏꯔꯨꯔꯅꯨ
ꯇꯧꯒꯅꯨꯀꯣ
ꯍꯥꯥ
ꯗꯤꯚꯦꯠ ꯇꯧꯒꯅꯨ ꯋꯥ ꯌꯥꯝꯒꯅꯦꯕ ꯗꯦꯚꯦꯠ ꯇꯧꯔꯗꯤ
ꯀꯩꯕ
ꯋꯥꯜ ꯀꯞ ꯃꯇꯝꯅꯤꯅ ꯗꯦꯕꯦꯠ ꯇꯧꯒꯅꯨ ꯍꯥꯏꯕ ꯁꯤꯅ ꯍꯦꯜꯂꯤꯗ ꯑꯗꯨ ꯑꯃꯗꯨꯅ ꯍꯦꯜꯂꯤꯗ ꯍꯥꯏꯕ ꯎꯝ
ꯑꯩ ꯑꯗꯨꯝꯕ ꯄꯥꯝꯗꯦ ꯑꯃꯗꯨꯅ ꯍꯩꯕ ꯍꯦꯜꯂꯦ ꯑꯃꯗꯨꯅ ꯑꯗꯨ ꯑꯗꯨꯗ ꯑꯩ ꯋꯥ ꯂꯧꯗꯦ ꯑꯗꯨꯝꯕ
ꯃꯥꯅꯦ
ꯑꯦ ꯍꯥꯏꯅ ꯗꯦ ꯑꯁ ꯅꯦꯃꯥꯔ ꯐꯦꯟꯁꯨ ꯌꯥꯝ ꯇꯣꯛꯁꯤꯛ ꯑꯣꯏꯕ ꯂꯩꯗ ꯅꯦꯃꯥꯔ ꯐꯦꯟꯁꯨ ꯔꯣꯅꯥꯜꯗꯣ ꯐꯦꯟꯁꯨ ꯃꯦꯁꯤ ꯐꯦꯟꯁꯨ
ꯃꯤꯅꯤꯅ ꯈꯔꯗꯤ ꯑꯗꯨꯝ ꯂꯩꯕ ꯇꯥꯕꯅꯤ
ꯕ꯭ꯔꯥꯖꯤꯜꯅ ꯏꯜꯂꯧꯗ ꯂꯧꯔꯦꯒ ꯍꯥꯏꯔꯒ ꯑꯁ ꯌꯥꯝ ꯊꯤꯅ ꯉꯥꯕ ꯌꯥꯝ ꯊꯤ ꯄꯣꯡꯉꯒ ꯍꯥꯏꯈꯤꯕꯅꯦ
ꯑꯁ
ꯏꯁꯀ꯭ꯔꯤꯟ ꯁꯣꯠ ꯂꯧꯍꯧꯗ꯭ꯔꯦ ꯑꯩꯁꯨ ꯉꯔꯥꯡ ꯏꯁꯀ꯭ꯔꯤꯟ ꯁꯣꯠ ꯂꯧꯍꯧꯔꯗꯤ ꯐꯕ ꯄꯣꯕꯒꯤ ꯁꯤꯟꯗꯣ ꯑꯩ ꯑꯃꯨꯛ ꯕ꯭ꯔꯥꯖꯤꯛ ꯄꯣꯞꯄ ꯁꯣꯏꯗ꯭ꯔꯦ ꯑꯩꯅ ꯍꯥꯏꯕꯅꯦꯕ ꯏꯃꯥꯟꯅꯕ ꯑꯃꯅꯦꯕ ꯌꯥꯝ ꯅꯩꯕ ꯁꯥꯕ
ꯑꯩꯗꯤ ꯕ꯭ꯔꯥꯖꯤꯜꯗꯗꯤ ꯈꯔ ꯊꯥꯖꯕꯅꯦ
ꯎꯝ ꯑꯩꯗꯤ ꯉꯔꯥꯡ ꯄꯩꯁꯥ ꯊꯥꯕꯗꯣ ꯕ꯭ꯔꯥꯖꯤꯜꯗ ꯊꯥꯗꯦ ꯅꯣꯋꯦꯗ ꯑꯣꯏꯅ ꯊꯥꯏ
ꯑꯣ
ꯐꯥꯖꯗꯕ ꯄꯕ꯭ꯔꯖꯤꯜꯗ ꯑꯗꯨꯝ ꯄꯣꯞ ꯇꯥꯔꯛꯑꯦꯗꯅ ꯅꯧꯋꯦꯅ ꯅꯞꯈ꯭ꯔꯦꯗꯅ
ꯑꯩꯗꯤ ꯑ ꯈꯔ ꯂꯨꯅ ꯑꯣꯏꯔꯁꯨ ꯕ꯭ꯔꯥꯖꯤꯜꯅ ꯀꯥꯔꯅꯤ ꯍꯥꯏꯕ ꯊꯥꯖꯕꯅꯦꯕ ꯑꯣꯅꯔꯦ ꯃꯁꯝ ꯁꯥꯡꯕ ꯅꯨꯄꯥꯗꯨꯗꯤ ꯐꯖꯩꯍꯦ ꯉꯔꯥꯡꯗꯣ
ꯍꯥ
ꯃꯁꯝ ꯁꯥꯡꯕ ꯅꯨꯄꯥꯗꯣ
ꯑꯗꯨꯅꯦ ꯁꯝ ꯁꯥꯡꯕ ꯅꯨꯄꯥꯗꯣ ꯑꯁ ꯐꯖꯩꯍꯦ ꯑꯗꯨꯗꯤ ꯕꯣꯜ ꯑꯅꯤꯔꯛ ꯕꯣꯜ ꯑꯅꯤꯔꯛ ꯄꯥꯟꯕ ꯕꯣꯜ ꯑꯅꯤꯔꯛ ꯆꯜꯂꯦ ꯃꯩ ꯇꯥꯏ ꯃꯣꯏꯁꯨ ꯁꯦꯚꯦꯟꯇꯤ ꯃꯤꯅꯤꯠ ꯌꯧꯕꯗ ꯇꯛꯈꯠꯂꯛꯄꯅꯦ ꯍꯦ ꯃꯣꯏꯁꯨ
ꯑꯣ ꯊꯛꯄꯨꯗꯤ ꯑꯗꯨꯝ ꯊꯤꯌꯦ ꯑꯗꯣ ꯐꯖꯕꯗꯤ ꯐꯖꯔꯦ
ꯁꯚꯦꯟꯇꯤ ꯃꯤꯅꯤꯠ ꯌꯧꯕꯗ ꯑꯁ ꯇꯛꯈꯠꯂꯛꯄꯁꯤꯗꯤ ꯑꯁ ꯇꯛꯄ ꯇꯛꯄ ꯇꯛꯄ ꯇꯛꯄ ꯇꯛꯄ ꯇꯛꯄ ꯃꯣꯏꯅ ꯑꯍꯥꯟꯕꯗꯗꯤ ꯕ꯭ꯔꯥꯖꯤꯜꯅ ꯌꯥꯝ ꯇꯤ ꯇꯛꯑꯒ ꯂꯩꯔꯝꯕꯅꯦꯕ
ꯎꯝ ꯏꯌꯥꯝꯕ ꯅꯦꯟꯃꯥꯔꯁꯨ ꯂꯣꯏꯁꯤꯟꯈ꯭ꯔꯦ ꯑꯁ ꯅꯨꯡꯉꯥꯏꯇꯦꯗ
ꯅꯨꯡꯉꯥꯏꯇꯦꯅꯦ ꯔꯤꯇꯥꯌꯔ ꯔꯤꯇꯥꯌꯔꯃꯦꯟ ꯂꯧꯒ꯭ꯔꯦ ꯅꯦꯛꯁ ꯌꯔꯗꯤ ꯎꯄꯥꯏ ꯂꯩꯇ꯭ꯔꯦ ꯃꯥ ꯁꯥꯟꯅꯒꯗꯕ
ꯎꯝ ꯉꯝꯃꯔꯣꯏꯗ ꯐꯖꯗ꯭ꯔꯦꯗ ꯃꯥꯗꯨꯁꯨ ꯁꯁꯇꯤ ꯈꯛꯇꯥ ꯕꯦꯟꯖ ꯈꯛꯇꯥ ꯐꯝꯃꯒ ꯌꯦꯡꯕ ꯅꯨꯡꯉꯥꯏꯇꯦ
ꯀꯣꯆꯅ ꯁꯣꯏꯕꯅꯤꯗ ꯑꯦꯟꯖꯤꯂꯣꯇꯤꯅ ꯀꯣ ꯃꯣꯏ ꯃꯣꯏ ꯃꯔꯛꯇ ꯀꯣ ꯐꯤꯠ ꯂꯣꯏ ꯇꯥꯏꯑꯕ ꯃꯣꯏ ꯄ꯭ꯂꯦꯌꯔ ꯑꯅꯝꯕ ꯂꯣꯏ ꯐꯤꯠ ꯇꯥꯏ ꯑꯗꯨ ꯑꯣꯏꯁꯨ ꯐꯤꯠ ꯇꯥꯗꯕ ꯅꯦꯃꯥꯔꯅ ꯄ꯭ꯂꯦ ꯐꯖꯕ ꯍꯦꯜꯂꯦ
ꯎꯝ
ꯑꯣ ꯑꯣꯄꯣꯅꯦꯟꯁꯨ ꯈꯔꯗꯤ ꯀꯤꯒꯅꯦꯕ ꯅꯦꯃꯥꯔ ꯆꯪꯉꯗꯤ ꯀꯣ
ꯎꯝ ꯍꯣꯏ
ꯁꯝꯅ ꯍꯥꯏꯔꯕꯗ ꯌꯦꯡꯉꯣ ꯖꯁ ꯂꯥꯏꯛ ꯔꯣꯅꯥꯜꯗꯣꯒꯨꯝꯕꯗꯣ ꯌꯦꯡꯉꯣ ꯌꯥꯝ ꯆꯦꯟꯕ ꯈꯣꯠꯄ ꯉꯝꯗ꯭ꯔꯁꯨ ꯄ꯭ꯔꯦꯁꯔ ꯆꯥꯏꯗꯅ ꯃꯤ ꯀꯣ ꯃꯦꯁꯤ ꯂꯩꯕ ꯃꯦꯁꯤꯗꯨꯁꯨ ꯂꯩꯔꯀꯥꯟꯗ ꯄ꯭ꯔꯦꯁꯔ ꯆꯥꯔꯖꯦ ꯌꯦꯡꯉꯨ ꯑꯗꯨꯃꯥꯏꯅ ꯇꯧꯕꯅꯦꯕ ꯃꯤꯖꯦ ꯁꯇꯥꯔ ꯄ꯭ꯂꯦꯌꯔ ꯍꯥꯏꯕ ꯑꯃ ꯂꯩꯔꯦ ꯄ꯭ꯔꯦꯁꯔ ꯆꯋꯦꯕ ꯁꯝꯅ ꯍꯥꯏꯔꯕꯗ ꯂꯣꯀꯦꯜ ꯇꯣꯔꯅꯥꯃꯦꯟ ꯁꯥꯟꯅꯕꯗ ꯑꯥꯏ ꯑꯦꯁ ꯁꯤ ꯑꯦꯜ ꯄ꯭ꯂꯦꯌꯔꯒꯨꯝꯕ ꯑꯥꯏ ꯂꯤꯛ ꯄ꯭ꯂꯦꯌꯔꯒꯨꯝꯕ ꯄ꯭ꯂꯦꯌꯔ ꯈꯔ ꯑꯐꯥꯎꯕ ꯂꯥꯛꯑꯗꯤ ꯑꯩꯈꯣꯏꯁꯨ ꯍꯥꯏꯅꯩꯗꯅꯀꯣ
ꯎꯝ
ꯕꯣꯜ ꯐꯖꯅ ꯄꯥꯏꯕꯅꯦ ꯈꯣꯠꯄꯅꯦꯅꯀꯣ ꯑꯩꯈꯣꯏꯖꯨ ꯑꯗꯨꯃꯥꯏꯅ ꯍꯥꯏꯅꯩꯗꯅ
ꯃꯥꯅꯦ
ꯃꯣꯏꯁꯨ ꯑꯗꯨꯃꯥꯏ ꯍꯥꯏꯅꯔꯤꯅꯦꯕ
ꯎꯝ ꯑꯦꯟꯗ꯭ꯔꯤꯛꯁꯨ ꯀꯣ ꯑꯁ ꯐꯨꯕ ꯌꯥꯔꯕꯅꯦ ꯃꯗꯨ ꯅꯨꯄꯥꯁꯨ
ꯑꯦꯟꯗ꯭ꯔꯤꯛ
ꯎꯝ ꯒꯣꯜ ꯐꯥꯎ ꯆꯟꯕ ꯍꯩꯇꯦꯀꯣ ꯇꯥꯕ꯭ꯔꯣ
ꯇꯥꯏ ꯇꯥꯏ ꯇꯥꯏ ꯉꯔꯥꯡ ꯃꯥ ꯑꯁ ꯃꯥꯗꯨ ꯈꯔ ꯁꯣꯏꯅꯦ
ꯎꯝ
ꯕꯦꯔꯥ ꯀꯥꯔꯦꯍꯦ
ꯍꯧꯕꯗ ꯄꯦꯅꯦꯜꯇꯤ ꯐꯪꯕꯗꯨꯕꯨ
ꯑꯗꯨꯅꯦ ꯅꯨꯄꯥ ꯀꯩꯅꯣ ꯑꯦꯟꯗ꯭ꯔꯤꯛ ꯍꯥꯏꯕ꯭ꯔꯥ ꯃꯥꯒꯤ ꯃꯤꯡꯗꯣ
ꯑꯦꯟꯗ꯭ꯔꯤꯛꯇꯤ ꯂꯥꯁꯇꯥꯏꯗꯅꯦ ꯑꯗꯨꯗꯅꯦ
ꯅꯠꯇꯦ ꯅꯠꯇꯦ ꯅꯠꯇꯦ ꯀꯅꯥꯅꯣ ꯀꯅꯥꯅꯣ ꯃꯤꯠ ꯐꯤꯜ ꯃꯤꯠ ꯐꯤꯜ ꯃꯤꯠ ꯐꯤꯜ ꯆꯦꯟꯕ ꯅꯨꯄꯥꯗꯣ ꯑꯣꯏꯔꯝꯅꯤꯀꯣ
ꯎꯝ
ꯃꯃꯤꯡꯗꯨ ꯀꯔꯤꯕ ꯀꯥꯒꯔꯦ
ꯅꯝꯕꯔ ꯑꯩꯠ ꯗ꯭ꯔ ꯄꯥꯟꯕꯅꯦ ꯃꯗꯣ
ꯑꯥ ꯑꯥ ꯅꯝꯕꯔ ꯑꯩꯠꯇꯣ
ꯁꯛꯁꯨ ꯀꯨꯊꯤꯃꯥ ꯃꯥꯁꯨ ꯌꯥꯝ ꯅꯨꯡꯉꯥꯏꯔꯝꯃꯣꯏꯗ
ꯎꯝ ꯇꯨꯝ ꯀꯞꯄ ꯂꯩꯔꯗꯕꯅꯦ
ꯀꯞꯄꯒ ꯋꯥꯊꯤ ꯆꯔꯒ ꯂꯩꯔꯝ
ꯑꯁ ꯃꯤꯖꯤꯡꯁꯦ ꯄꯪꯉꯥꯗ
ꯅꯣꯏꯗ ꯃꯩ ꯂꯥꯛꯄꯅꯤ ꯃꯣꯏ ꯂꯩꯕꯅꯤ ꯃꯥꯏ
ꯍꯥ
ꯏꯂꯦꯛꯇ꯭ꯔꯤꯛ
ꯎꯝ
ꯑꯩꯈꯣꯏꯗ ꯑꯁ ꯉꯔꯥꯡꯗ ꯂꯥꯛꯇ‌ꯦꯅꯦ ꯉꯁꯤꯁꯨ ꯀꯨꯏꯗ꯭ꯔꯤ ꯂꯥꯛꯄ ꯕꯦꯇ꯭ꯔꯤꯗ ꯑꯗꯨꯝ ꯌꯦꯡꯉꯨꯅꯤ
ꯎꯝ ꯍ‌ꯣꯔ‌ꯦꯟ ꯕ‌ꯣꯜꯗꯤ ꯐꯥꯖꯗꯧꯔꯤꯅꯥ ꯍꯥ
ꯐꯖꯅ ꯌꯦꯡ ꯇꯥꯔꯦ ꯍꯣꯔꯦꯟꯗꯤ
ꯅꯣꯏꯗꯤ ꯇꯤꯕꯤꯗ ꯌꯦꯡꯕ꯭ꯔꯣ ꯐꯣꯟꯗ ꯌꯦꯡꯕ꯭ꯔꯣ
ꯇꯤꯚꯤꯗ ꯌꯦꯡꯕꯦ
ꯇꯤꯚꯤꯗ
ꯎꯝ
ꯆꯦꯅꯦꯜ ꯂꯧꯕ꯭ꯔꯣ
ꯂꯧꯋꯦ
ꯖꯤ
ꯀꯦꯁꯤꯔ ꯎꯝꯃꯦ
ꯅꯠꯇꯦ ꯖꯤ ꯐꯥꯏꯚ ꯂꯧꯕ꯭ꯔꯥ ꯑꯦꯞꯁꯀꯤꯗꯣ ꯅꯠꯇ꯭ꯔꯒ ꯀꯩꯅꯣ ꯑꯣꯏꯅ ꯂꯧꯕ꯭ꯔꯣ ꯆꯅꯔ ꯑꯣꯏꯅ ꯂꯧꯕ꯭ꯔꯣ
ꯖꯤꯗꯣ ꯖꯤꯗꯨꯗꯤ ꯐꯣꯟꯗ ꯑꯩ ꯏꯌꯥꯝꯕ ꯃꯣꯏꯗ ꯂꯩꯕ ꯑꯗꯣ ꯇꯤꯚꯤꯗꯗꯤ ꯆꯦꯟꯅꯜꯗꯨꯅ ꯑꯗꯨꯝ ꯂꯧꯕꯅꯦ
ꯑꯣ ꯅꯣꯏ ꯅꯣꯏ ꯑꯗ꯭ꯋꯥꯏꯗꯗꯤ ꯀꯩꯅꯣ ꯆꯦꯅꯦꯜꯁꯦ ꯀꯩ ꯆꯦ ꯀꯩ ꯆꯦꯅꯦꯜ ꯑꯣꯏꯅ ꯍꯥꯡꯒꯦ ꯑꯩꯥꯏꯁ ꯇꯤꯚ ꯏꯝꯄꯦꯛ ꯀꯔꯝꯕ ꯂꯩꯒꯦ
ꯀꯥꯎꯔꯦꯗ ꯃꯃꯤꯡꯗꯨꯨ ꯈꯪꯗꯦꯗ ꯕꯣꯔ ꯈꯛꯇ ꯌꯦꯡꯉꯒ ꯑꯗꯨ ꯅꯦꯜꯗ ꯀꯥꯍꯧꯔꯦ
ꯌ‌ꯦꯜꯉꯨ ꯅꯨꯡꯉꯥꯏꯔ ꯑꯁ ꯀꯁ ꯑꯁ ꯇꯨꯝꯅꯤꯡꯃꯟꯗꯅ ꯇꯨꯝꯊꯣꯛꯑꯕ ꯕ꯭ꯔꯥꯖꯤꯜ ꯃ‌ꯦꯁ ꯂ‌ꯣꯏꯔ ꯏꯪꯂꯦꯟꯒꯤꯗꯣ ꯉꯥꯏꯍꯥꯛ ꯇꯨꯝꯊꯣꯛꯑꯒ‌ꯦ ꯑꯁ ꯇꯨꯝꯃꯒ ꯍꯥꯐ ꯇꯥ ꯂꯩꯔꯝꯃ‌ꯦ ꯑꯁ ꯏꯪꯂꯦꯟꯒꯤꯗꯣ ꯍꯥꯞ ꯀꯩꯅꯣ ꯊꯦꯡꯅꯁꯨ ꯍꯧꯔꯦ ꯉꯁꯤꯁꯦ ꯏꯪꯂꯦꯟꯒ ꯀꯩꯅꯣꯒꯤꯗꯣ ꯋꯦꯗꯔ ꯌꯥꯗꯕ ꯇꯥꯏꯃꯤꯡ ꯆꯦꯟꯖ ꯈꯔ ꯇꯧꯕ ꯃꯥꯜꯂꯦꯕ
ꯎꯝ ꯏꯪꯂꯦꯟꯗꯨꯗꯤ ꯑꯁ ꯌꯦꯡꯗ꯭ꯔ‌ꯦꯗ ꯇꯨꯝꯅꯤꯡꯕꯒꯤ ꯇꯨꯝꯊꯣꯛꯈ꯭ꯔꯦ
ꯃꯩ ꯇꯥꯕꯅꯦ ꯑꯁ ꯃꯣꯏ ꯔꯦꯠ ꯀꯥꯔꯠ ꯆꯥꯕ ꯁꯦꯀꯦꯟ ꯍꯥꯞ ꯍꯦꯛ ꯍꯧꯕꯒꯀꯣ ꯏꯪꯂꯦꯟꯗ ꯕꯦꯛ ꯂꯦꯞꯄ ꯂꯦꯞꯄ ꯂꯦꯞꯄ ꯂꯣꯏꯔꯦ ꯀꯩꯅꯣ ꯇꯧꯕꯒꯤ ꯔ‌ꯦꯠ ꯀꯥꯔ ꯆꯥꯕꯗꯤ ꯍꯣꯏ ꯃꯦꯛꯁꯤꯀꯣꯅ ꯇꯛꯄꯗꯤ ꯂꯣꯏꯔꯦ ꯑꯁ
ꯍꯟꯗꯛꯁꯤ ꯃꯦꯛꯁꯤꯀꯣꯁꯨ ꯐꯖꯩꯀꯣ
ꯑꯧ ꯐꯖꯩꯌꯦ ꯐꯖꯩ ꯑꯗꯨ ꯑꯣꯏꯁꯨ ꯂꯩꯍꯧꯔꯦ
ꯏꯪꯂ‌ꯦꯟꯁꯨ ꯐꯖꯩꯌꯦ ꯐ꯭ꯔꯥꯟꯁ ꯐ꯭ꯔꯥꯟꯁ ꯏꯪꯂꯦꯟ ꯈꯔ ꯊꯥꯖꯩꯗ
ꯑ ꯕꯣꯜ ꯈ꯭ꯋꯥꯏ ꯐꯖꯕ ꯍꯥꯏꯔꯗꯤꯅꯦ ꯐ꯭ꯔꯥꯟꯁꯇ ꯈ꯭ꯋꯥꯏ ꯐꯖꯔꯦ
ꯎꯝ